ꯍꯂꯣ
ꯑꯥ ꯍꯜꯂꯣ
ꯇꯥꯕ꯭ꯔꯣ
ꯇꯥꯏꯌꯦ ꯇꯥꯏ
ꯀꯗꯧꯔꯥꯃꯤꯅꯧ
ꯇꯨꯝꯃꯒ ꯂꯩꯗ ꯅꯪꯗꯤ
ꯑꯩꯗꯤ ꯇꯨꯝꯃꯒ ꯂꯩꯔꯝꯕꯗꯣ ꯍꯧꯒꯠꯈ꯭ꯔꯦ ꯆꯥꯛꯇꯤ ꯆꯥꯔꯕ꯭ꯔꯣ
ꯆꯥꯔꯦ ꯍꯣꯏ ꯅꯪꯗꯤ
ꯑꯩꯈꯣꯏ ꯆꯥꯗ꯭ꯔꯤ
ꯆꯥꯗ꯭ꯔꯔꯤ
ꯎꯝ
ꯊꯦꯡꯍꯦ
ꯍꯣꯏ ꯈꯔ ꯍꯧꯒꯠꯄꯗꯣ ꯉꯁꯥꯏ ꯇꯜꯂꯒ ꯂꯩꯕ ꯑꯗꯨꯒꯤ ꯅꯣꯏꯗꯤ ꯀꯔꯤ ꯃꯊꯦꯜ ꯆꯥꯕ꯭ꯔꯥ ꯑꯩꯈꯣꯏꯗꯤ ꯊꯣꯡꯗ꯭ꯔꯤ
ꯑꯣ ꯀꯥ
ꯆꯗꯕ ꯅ ꯊꯦꯠ ꯍꯣꯡꯪꯁꯨꯠ ꯍꯣꯡꯗ꯭ꯔꯤ
ꯕꯣꯌꯦꯨ ꯒꯦꯔꯥ
ꯀꯩꯕ
ꯕꯣꯔꯜ ꯌꯦꯡꯕꯤꯒꯤꯔꯕ ꯊꯦꯡꯉꯁꯦ
ꯌꯦꯡꯗꯗꯥ ꯑꯩꯅꯪ ꯉꯥꯏ ꯍꯣꯏ ꯌꯥꯍꯧꯁꯨ ꯊꯦꯡꯕ ꯐꯤ ꯈꯤꯇꯪ ꯁꯨꯗꯣꯛꯄ
ꯑꯣ
ꯑꯗꯨꯒꯤ ꯈꯔ ꯑꯊꯦꯡꯕ
ꯑꯣ ꯑ
ꯅꯣꯏꯗꯤ ꯍꯋꯥꯏ ꯆꯥꯏꯌꯦꯕ ꯍꯧꯔꯝꯃꯅꯤꯅꯦ
ꯀꯥꯏꯗ ꯍꯕꯅꯠꯇ ꯍꯋꯥꯏꯕ ꯀꯅꯥꯅ ꯍꯥꯎꯒꯦ
ꯑꯦꯁ ꯍꯋꯥꯏꯁꯨ ꯑ ꯐꯖꯅ ꯊꯣꯡꯉꯗꯤ ꯍꯥꯎꯕꯅꯦ
ꯍꯧꯥꯎꯊ ꯍꯧꯥꯎꯇ
ꯉꯥꯎꯔꯒ ꯊꯣꯡꯉꯗꯤ ꯍꯥꯎꯕꯅꯦ ꯑꯗꯨꯝ ꯕꯣꯜ ꯌꯦꯡꯗ꯭ꯔꯣ ꯅꯣꯏꯗꯤ
ꯌꯦꯉꯦ ꯃꯉꯥ ꯃꯈꯥꯏꯗꯁꯨ ꯌꯦꯡꯉꯦ ꯑꯃ ꯃꯈꯥꯏꯗꯁꯨ ꯌꯦꯡꯉꯦ
ꯑꯁ ꯌꯥꯝ ꯑꯦꯅꯔꯖꯤ ꯂꯩꯕ ꯃꯤꯅꯦ ꯀꯅꯥ ꯅꯪꯒꯤ ꯅꯪꯒꯤ ꯁꯞꯄꯣꯔꯠ ꯉꯝꯕ꯭ꯔꯣ
ꯉꯝꯗ꯭ꯔꯦ ꯑꯃ ꯉꯝꯃꯦꯥꯡ ꯑꯃ ꯉꯝꯗ꯭ꯔꯦ
ꯀꯔꯝꯕꯅꯣ ꯉꯥꯝꯗꯕꯇ ꯕ꯭ꯔꯥꯖꯤꯜꯗꯨꯔꯥ
ꯍꯣꯏ
ꯑꯩꯁꯨ ꯄꯩꯁꯥ ꯀꯣꯡꯉꯤꯅꯤꯅꯦꯍꯦ
ꯅꯣꯔꯋꯦꯒ ꯕ꯭ꯔꯥꯖꯤꯜꯁꯦ ꯑꯩꯒꯤ ꯐ꯭ꯔꯦꯟ ꯑꯃꯒ ꯕꯦꯠ ꯇꯧꯕ
ꯑꯣ
ꯉꯔꯥꯡꯁꯨꯅꯦ ꯑꯩ ꯅꯍꯥꯟ ꯃꯈꯥꯏꯗꯤ ꯑꯩꯅ ꯁꯞꯄꯣꯔꯠ ꯇꯧꯕꯗ ꯑꯗꯨꯝ ꯉꯝꯃꯦꯕ
ꯍꯣꯏ
ꯑꯗꯣ ꯑꯩ ꯌꯦꯡꯗꯕꯤꯗ ꯑꯩꯒꯤ ꯐ꯭ꯔꯦꯟꯗꯨꯗ ꯎꯝ ꯃꯥꯅꯦ ꯕꯇꯣ ꯁꯦꯔꯣꯒ ꯍꯥꯏꯕ ꯑꯩꯅ ꯍꯣꯏ ꯍꯥꯏꯔꯒ ꯅꯍꯥꯟ ꯀꯅꯥꯗꯥꯒ ꯀꯅꯥꯅ ꯑꯩꯅ ꯀꯅꯥꯗꯥ ꯇꯧꯁꯤꯜꯂꯦ ꯑꯗꯨꯁꯨ ꯉꯥꯝꯗꯦ ꯄꯩꯁꯥ ꯀꯣꯡꯉꯦ ꯑꯗꯨꯒ ꯉꯔꯥꯡꯒꯤꯁꯨ ꯁꯨ ꯭ꯔꯥꯖꯤꯜ ꯀ ꯅꯣꯔꯋꯦ ꯁꯥꯟꯅꯥꯕꯤꯁꯤꯁꯨ ꯑꯩꯅ ꯕ꯭ꯔꯥꯖꯤꯜ ꯍꯥꯏꯔꯒ ꯃꯥꯅ ꯅꯣꯔꯋꯦ ꯍꯥꯏꯔꯒ ꯃꯥꯅ ꯉꯝꯈꯩꯗꯨꯁꯨ ꯑꯣ ꯑꯩ ꯗꯤ ꯑꯩꯒꯤ ꯐꯣꯟꯗꯣ ꯌꯥꯗꯕꯒꯤ ꯌꯦꯡꯗ꯭ꯔꯦꯕ
ꯍꯣꯏ
ꯌꯦꯡꯕ ꯐꯪꯗꯦ ꯃꯥꯅ ꯏꯁꯀ꯭ꯔꯤꯟ ꯁꯣꯠ ꯊꯥꯔ ꯊꯥꯔꯒ ꯂꯩꯕ
ꯎꯝ
ꯄꯩꯁꯥ ꯄꯣꯡꯉ ꯂꯩꯅꯤ ꯉꯁꯤꯁꯨ ꯉꯁꯤꯁꯨ ꯇꯧꯁꯦ ꯍꯥꯏꯌꯦꯦ
ꯇꯧ꯭ꯔꯣ ꯇꯧ꯭ꯔꯣ ꯅ ꯅꯕ ꯇꯧ꯭ꯔꯣ
ꯑꯩꯅꯦ ꯃꯥꯅꯥ ꯑꯩ ꯃꯥꯅ ꯃꯥꯅ ꯏꯁꯄꯦꯟ ꯑꯣꯏꯒꯦ ꯅꯪ ꯄꯣꯔꯇꯨꯒꯜ ꯑꯣꯏꯔꯦ ꯑꯩ ꯑꯗꯨꯗꯤ ꯔꯣꯅꯦꯜꯗꯣ ꯇꯥꯔꯅꯤ ꯑꯩꯗꯣ ꯉꯥꯏꯈꯣ ꯑꯩ ꯈꯟꯈꯤꯒꯦ ꯄꯩꯁꯥ ꯄꯩꯁꯥ ꯈꯣꯡꯉꯣ ꯋꯥꯔꯦ ꯍꯥꯏꯔꯒ ꯐꯈꯤꯗꯧꯔ ꯂꯩꯅꯤ ꯀꯅꯥꯅ ꯀꯥꯗꯣꯏ ꯃꯥꯟꯒꯦ ꯉꯁꯤꯒꯤ ꯁꯄꯦꯦꯟ ꯀꯥꯗꯩ ꯃꯥꯟꯕꯕ꯭ꯔ ꯁꯄꯦꯅꯥ
ꯔꯣꯅꯦ ꯑꯦꯕꯗꯣ ꯔꯣꯅꯦ ꯑꯦꯕꯗꯣ ꯄꯨꯠꯆꯨꯀꯅ
ꯁꯄꯦꯟꯖꯨ ꯌꯥꯝ ꯌꯥꯝ ꯈꯪꯗꯦ ꯑꯩꯒꯤ ꯑꯩꯒꯤ ꯐ꯭ꯔꯦꯟꯗꯗꯤ ꯅꯪ ꯔꯣꯅꯗꯣ ꯑꯣꯏꯔꯣꯗꯤ ꯍꯥꯏꯔꯉꯅ
ꯅꯠꯇꯦ ꯅꯠꯇꯦ ꯁꯄꯦꯦꯟꯗꯤ ꯀꯣ
ꯑꯥ
ꯅꯍꯥꯟ ꯑꯗꯨꯝ ꯄꯣꯔꯇꯨꯒꯥꯜꯗ ꯄꯣꯔꯇꯨꯒꯥꯜꯗꯣ ꯉꯝꯗꯦꯕ ꯅꯁ ꯂꯤ ꯅꯦꯁꯟ ꯂꯤꯛ ꯐꯥꯏꯅꯦꯜ ꯑꯗꯨꯁꯨ ꯏꯁꯄꯦꯟꯒ ꯄꯣꯔꯇꯨꯒꯜ ꯀꯥ ꯍꯥꯏꯅ
ꯎꯝ
ꯑꯗꯨꯗꯁꯨ ꯉꯝꯗꯦ ꯏꯁꯄꯦꯟ ꯏꯁꯄꯦꯟ ꯑꯗꯨꯝ ꯁꯤꯕꯅꯦ ꯄꯣꯔꯇꯨꯒꯥꯜꯗ ꯉꯁꯤꯁꯨ ꯑꯗꯨꯃꯥꯏꯅ ꯇꯧꯅꯤ
ꯎ ꯈꯪꯗꯦ ꯃꯤꯅ ꯑꯩꯅ ꯐꯦꯁꯕꯨꯛꯀꯨꯝꯕ ꯎꯕꯗꯗꯤ ꯄ꯭ꯔꯣꯇꯣꯀꯣꯜ ꯁꯤꯔꯅꯤ ꯁꯤꯔꯅꯤꯅ ꯎꯕ ꯑꯗꯨꯒꯤ ꯑꯩꯁꯦ ꯕꯦꯠ ꯇꯧꯕꯁꯦ ꯀꯤꯁꯤꯜꯂꯛꯑꯕ
ꯃꯤꯒꯤ ꯋꯥꯇꯥꯅꯨꯗ
ꯑꯁ ꯈ꯭ꯔꯁꯨ ꯇꯥꯗ꯭ꯔꯗꯤ ꯑꯩ ꯑꯅꯤꯔꯛꯄꯣ ꯒ꯭ꯔꯦꯃꯥꯒꯤꯗꯃꯛꯇ
ꯉꯁꯤ ꯈꯔ ꯌꯥꯝꯅ ꯇꯥꯎꯔꯣ ꯕꯦꯠꯇꯣ ꯑꯗꯨ ꯄꯣꯔꯇꯨꯒꯥꯜ ꯉꯝꯅꯤꯕ
ꯇꯗ
ꯍ‌ꯣꯏ
ꯌꯥꯏ ꯅꯪ ꯏꯗꯤꯌꯥꯁꯤꯁꯨ ꯁꯤꯔꯒꯅ ꯐꯖꯅ ꯁꯤꯈꯤꯅꯦꯕ ꯑꯩꯅ ꯉꯁꯤ ꯇꯧꯗꯣꯏꯁꯦ ꯍꯥ
ꯁꯤꯔꯣꯏꯕ ꯉꯝꯅꯤꯕ
ꯐꯨꯜ ꯀꯟꯐꯤꯗꯦꯟꯁꯅꯦ ꯇꯧꯔꯤꯁꯦ
ꯎꯝ
ꯃꯤ ꯄꯩꯁꯥ ꯊꯥꯗꯕ ꯃꯌꯥꯝ ꯂꯩꯔꯝꯅꯤ ꯑꯩꯅ ꯈꯪꯉꯦ
ꯑꯩꯗꯤ ꯅꯍꯥꯟꯗꯣ ꯂꯨꯄꯥ ꯆꯥꯃꯉꯥ ꯇꯣꯡꯉꯦ ꯑꯩꯗꯤ
ꯁꯦꯁ ꯌꯥꯏꯀ‌ꯣ ꯃꯤꯗꯤ
ꯍꯣꯏ
ꯄꯣ꯭ꯔꯇꯨꯒꯥꯜꯒ ꯀ꯭ꯔꯣꯁꯤꯌꯥ ꯇꯧꯕ ꯅꯨꯃꯤꯠꯇꯣ ꯏꯃꯥꯟꯅꯕ ꯕꯥꯅ ꯀ꯭ꯔꯣꯁꯤꯌꯥ ꯇꯧꯕ ꯑꯥꯏ ꯗꯤ ꯔꯣꯅꯦꯜꯗꯣꯒꯤ ꯗꯥꯏ ꯍꯥꯔ ꯐꯦꯟꯁꯅꯤꯕ
ꯑꯥ ꯑꯗꯨꯅꯅꯤꯅꯦ ꯅꯪꯅ ꯍꯧꯖꯤꯛꯁꯨ ꯑꯩꯅ ꯉꯝꯅꯤꯅ ꯍꯟꯗ ꯄ꯭ꯔꯁꯟ ꯑꯩ ꯉꯣꯟꯗꯥ ꯄꯤꯔꯛꯏꯁꯦ
ꯍꯣꯏ
ꯑꯗꯨ ꯄ꯭ꯔꯣꯁꯦꯒ ꯇꯧ ꯅꯨꯃꯤꯠꯇ ꯆꯥꯝꯃꯉꯥ ꯆꯥꯝꯃꯉꯥ ꯑꯩꯈꯣꯏ ꯑꯅꯤ ꯕꯦꯠ ꯇꯧꯔꯛꯑꯦꯕ ꯑꯗꯨꯗ ꯑꯩꯅ ꯉꯝꯕꯩ ꯋꯥꯅꯤꯗ
ꯅꯩꯔꯦ ꯅꯦ
ꯍꯣꯏ
ꯗꯥꯎ ꯌꯥꯕ ꯃꯤꯗꯤ
ꯗꯥꯎꯅ ꯅꯠꯇꯦ ꯍꯩꯕꯤꯒꯤꯅꯦ
ꯍꯣꯏ ꯍꯣꯏ ꯑꯗꯨꯁꯨ ꯌꯥꯔꯦ ꯍꯩꯕꯒꯤꯅꯦ ꯍꯥꯏꯁꯨ ꯌꯥꯔꯁꯦ ꯅꯣꯏꯗꯤ ꯀꯅꯥ ꯀꯅꯥ ꯂꯩꯅꯣ
ꯏꯃꯥꯟꯅꯕ ꯑꯣꯏꯒ ꯂꯌꯦ
ꯑꯁ ꯅꯨꯡꯉꯥꯏꯔꯦꯅꯦ ꯈꯨꯟꯗꯔꯥ ꯃꯅꯤꯄꯨ꯭ꯔꯗꯔꯥ
ꯍꯣꯏ ꯃꯅꯤꯄꯨ꯭ꯔꯗꯅꯦ
ꯑꯆꯥ
ꯅꯪꯗꯤ
ꯈꯨꯟꯗ ꯆꯠꯂꯗꯤ ꯅꯨꯡꯉꯥꯏꯗꯣꯏꯅꯤꯅꯦ ꯖꯤꯀꯥꯟꯁꯦ ꯑꯍꯥꯎ ꯑꯍꯥꯎꯕ ꯆꯥꯕ ꯐꯪꯒꯅꯤ ꯍꯧꯖꯤꯛ ꯁꯤꯖꯟ ꯃꯥꯇꯝ ꯑꯣꯏꯕꯥꯒꯤ ꯑꯣꯏ ꯀꯣꯀꯣꯝꯕ꯭ꯔꯒꯨꯝꯕ ꯀꯣꯔꯟꯒꯨꯝꯕ ꯑꯍꯥꯎ ꯑꯍꯥꯎꯕ ꯁꯤꯖꯟ ꯂꯥꯛꯇꯣꯔꯦꯍꯦ
ꯍꯣꯏ ꯍꯣꯏ ꯑꯗꯨꯕꯨꯗꯤ ꯂꯥꯛꯇꯣꯔꯦ ꯍꯥꯏꯈꯤ ꯍꯥꯏꯕꯅꯤꯗ
ꯑꯣ ꯃꯗꯨꯣꯏꯕꯨꯗꯤ ꯍꯣꯏ ꯅꯪ ꯍꯦꯛ ꯄꯥꯝꯕ ꯃꯤꯔꯣ
ꯃꯤꯗꯤ ꯄꯥꯝꯃꯦ ꯍꯣꯏ
ꯑꯩꯩꯁꯨ ꯍꯩ ꯄꯥꯃꯦ ꯑꯗꯨ ꯑꯩꯈꯣꯏ ꯑꯩꯈꯣꯏ ꯈꯨꯟꯗꯤ ꯍꯩ ꯌꯥꯝꯗꯦ
ꯀꯩꯒꯤ
ꯎꯝ ꯈꯪꯗꯦ ꯌꯥꯝꯗꯦ ꯍꯩꯗꯣ ꯎꯝ ꯍꯩ ꯌꯥꯝ ꯁꯦꯝꯕ ꯃꯤꯍꯦꯛ ꯌꯥꯝ ꯄꯥꯝꯃꯒ ꯊꯥꯕ ꯈꯣꯏ ꯂꯩꯀꯣ ꯑꯩꯈꯣꯏ ꯈꯨꯟꯅꯤ ꯈꯪꯗꯦ ꯀꯛꯊꯄ ꯍꯩꯕ
ꯑꯣ
ꯑꯩꯈꯣꯏ ꯚꯤꯂꯦꯖ ꯃꯛꯇꯗꯤ ꯍꯩ ꯐꯪꯉꯣꯏ ꯀꯩꯅꯣ ꯑ ꯐꯥꯡꯗꯣꯏꯁꯦ ꯅꯣꯄꯥꯛ ꯈꯛꯇ ꯐꯥꯡꯒꯅꯤ ꯑꯩꯈꯣꯏ ꯈꯨꯟꯗ
ꯑꯣ
ꯑꯇꯣꯞꯄ ꯍꯥꯏꯗꯤ ꯁꯨ ꯎꯔꯣꯏ
ꯂꯣꯏꯔꯦꯍꯦ ꯅꯣꯚꯞꯇꯤ ꯆꯥꯕ ꯉꯥꯝꯗꯦ
ꯏꯁꯁ ꯑꯩꯗꯤ ꯆꯥꯏ ꯅꯣꯕꯥꯞꯁꯦ ꯌꯥꯝ ꯄꯥꯝꯃꯦ
ꯆꯥꯅꯤꯡꯗꯦ ꯑꯩꯗꯤ
ꯀꯥꯔꯤ
ꯆꯥꯅꯤꯡꯗꯦꯕ ꯑꯅꯣꯚꯕꯇꯤ
ꯎꯝ ꯑꯩꯗꯤ ꯄꯥꯝꯃꯦ ꯌꯥꯝ ꯆꯥꯏꯌꯦ ꯇꯪꯈꯥꯏ ꯇꯪꯈꯥꯏ ꯀꯛꯑꯒ ꯎꯝ ꯈꯨꯍꯥꯎ ꯃꯥꯗꯤ ꯅꯪ ꯅꯪ ꯇꯦꯁ ꯈꯪꯗꯕꯒꯤꯅꯦ
ꯑꯁ ꯑꯩꯈꯣꯏ ꯈꯨꯟꯁꯨ ꯌꯥꯝ ꯂꯩꯗꯅꯣꯕ
ꯑꯗꯨ ꯇꯦꯖ ꯈꯪꯂꯝꯝꯃꯔꯣꯏꯕ ꯅꯪ
ꯀꯩꯒꯤ ꯇꯦꯁ ꯈꯪꯉꯣꯏꯗꯣꯏꯅꯣ ꯆꯥꯕꯒꯤꯅꯤꯅꯦ ꯆꯥꯅꯤꯡ ꯍꯥꯏꯕꯗꯣ ꯆꯥꯎ ꯇꯒꯤ
ꯑꯗꯨ ꯑꯩ ꯍꯩ ꯂꯣꯏꯅꯃꯛ ꯍꯥꯎꯋꯦꯗ ꯄꯥꯝꯗꯕ ꯂꯩꯇꯦ
ꯑꯁꯦꯡꯕꯩꯔꯣꯅꯦ
ꯎꯝ ꯑꯗꯣ ꯖꯪꯒꯜꯗ ꯐꯪꯕ ꯔꯦꯠ ꯀꯂꯔ ꯌꯥꯝ ꯁꯤꯟꯕꯗꯣ ꯑꯗꯨ ꯍꯥꯏꯗꯤ ꯑꯩ ꯆꯥꯕ ꯉꯝꯗꯦ ꯁꯤꯟꯃꯜꯂꯦ ꯍꯦꯃꯜꯂꯦ
ꯍꯣꯏ
ꯅꯪ ꯆꯥꯕ ꯉꯥꯝꯕ꯭ꯔꯣꯗꯣ
ꯑꯗꯨꯝ ꯆꯥꯕꯗꯤ ꯌꯥꯏꯑꯦ ꯍꯣꯏ
ꯎ ꯑꯩꯗꯤ ꯑꯗꯨꯃꯛꯇꯤ ꯑꯗꯨꯃꯛꯇꯤ ꯑꯩ ꯁꯣꯔꯤ ꯑꯩ ꯌꯥꯈꯨꯝꯃꯦ ꯃꯣꯏꯗꯤ ꯐꯨꯠꯕꯣꯜ ꯌꯦꯡꯕꯗꯣ ꯐꯣꯟꯗ ꯌꯦꯡꯕ꯭ꯔꯥ ꯂꯦꯞꯇꯣꯞꯀꯨꯝꯕꯗ ꯌꯦꯡꯕ꯭ꯔꯥ
ꯇꯤꯚꯤꯗ ꯌꯦꯡꯕꯅꯦ
ꯑꯠꯆꯥꯥ ꯇꯤꯚꯤ ꯂꯩꯕ꯭ꯔꯣ
ꯍꯣꯁꯇꯦꯜꯗ ꯂꯩꯕꯅꯤꯅ ꯀꯃꯟ ꯔꯨꯝꯗ
ꯌꯥꯝ ꯅꯨꯡꯉꯥꯏꯔꯝꯅꯦ ꯑꯗꯨꯗꯤ ꯒ꯭ꯔꯨꯞꯇꯣ ꯌꯦꯡꯉꯀ ꯆꯦꯂꯦꯟꯁ ꯇꯧꯅꯕꯗꯨ ꯅꯨꯡꯉꯥꯏꯔꯝꯒꯅꯤ
ꯍꯣꯏ ꯑꯁ ꯅꯨꯡꯉꯥꯏꯔꯅꯤ
ꯅꯠꯇ꯭ꯔꯥ
ꯍꯣꯏ
ꯐ꯭ꯔꯦꯁ ꯅꯨꯡꯗꯥꯡꯗꯤ ꯀꯔꯤ ꯄꯤ ꯆꯥꯗꯣꯏꯔꯣ ꯑꯗꯨꯗꯤ ꯅꯣꯏ ꯍꯣꯁꯇꯦꯜꯗꯤ
ꯑꯁꯤꯁꯦ ꯈꯪꯗꯦꯅꯦ ꯀꯔꯤ ꯄꯤꯗꯣꯏꯔꯣ ꯃꯇꯔꯒꯨꯝꯕ ꯄꯤꯗꯣꯏ ꯃꯥꯜꯂꯦ
ꯀꯔꯤ
ꯃꯇꯔꯒꯨꯝꯕ ꯄꯤꯗꯣꯏ ꯃꯥꯜꯂꯦꯕ
ꯑꯆꯥ ꯀꯔꯤ ꯌꯦꯟꯁꯥꯡꯅ ꯑꯩꯈꯣꯏꯗꯒꯤ ꯍꯥꯎꯕ꯭ꯔꯥ ꯍꯣꯁꯇꯦꯜꯗꯗꯤ
ꯌꯦꯟꯅ ꯍꯥꯎꯕꯅꯤꯗ
ꯌꯦꯟ ꯁꯟꯗꯦꯗ ꯄꯤꯖꯕ꯭ꯔꯥ
ꯁꯟꯗꯦ ꯋꯥꯅꯥꯗꯦꯗ
ꯑꯆꯥ ꯍꯥꯎꯔꯦ ꯍꯥꯎꯔꯦ
ꯍꯥꯎꯇꯦ ꯍꯥꯎꯇꯦ
ꯍꯣꯁꯇꯦꯜꯒꯤꯗꯤ ꯍꯣꯏ ꯏꯁꯥꯁꯨ ꯈꯤꯇꯪ ꯍꯥꯎꯕꯗꯤ ꯌꯥꯎꯗꯕꯅꯦ
ꯍꯣꯏ ꯑꯗꯨꯅꯤ
ꯑꯗꯨ ꯑꯗꯨꯅꯦ ꯑꯖꯅꯦ
ꯑꯗꯨꯅꯦ ꯑꯗꯨꯅꯦ
ꯑꯩꯈꯣꯏꯁꯨ ꯍꯣꯁꯇꯦꯜꯗ ꯂꯩꯔꯛꯑꯝꯃꯤꯗ
ꯑꯣ
ꯆꯍꯤ ꯃꯔꯤ ꯂꯩꯔꯝꯃꯦ ꯑꯁ ꯀꯌꯥꯝꯗꯤ ꯋꯥꯏ
ꯌꯥꯝ ꯊꯤꯅ ꯋꯥꯕꯅꯦ ꯍꯣꯏ ꯍꯣꯁꯇꯦꯜꯗ ꯑꯩꯗꯤ ꯂꯁ ꯍꯗꯤꯒ ꯂꯩꯕꯅꯤꯗ
ꯑꯩꯈꯣꯏ ꯋꯥ ꯑꯦ ꯌꯥ ꯅꯨꯡꯉꯥꯏꯇꯦ ꯌꯥꯝ ꯀꯩꯅꯣ ꯇꯧꯋꯦ
ꯎꯝ
ꯎꯝ ꯆꯤꯟꯖꯥꯛꯁꯨ ꯃꯥꯟꯅꯗꯕꯒꯤꯀꯣ ꯅꯣꯏ ꯑꯗꯨꯗꯤ ꯏꯔꯣꯟꯕꯒꯨꯝꯕ ꯈꯔ ꯈꯔ ꯑꯍꯥꯎꯕ ꯄꯤꯔꯝꯅꯤꯅ
ꯎꯝ ꯑꯦꯌꯦ
ꯑꯗꯨꯅꯦꯕ ꯑꯩꯅ ꯀ꯭ꯂꯥꯁ ꯇꯦꯟꯗ ꯂꯩꯕ ꯀꯥꯟꯗꯗꯤ ꯎꯝ ꯑꯩꯈꯣꯏꯁꯦ ꯃꯔꯣꯛ ꯑꯃꯤꯠꯄ ꯄꯤꯔꯛꯑꯦꯕꯀꯣ
ꯎꯝ
ꯃꯔꯣꯏ ꯑꯃꯦꯠꯄꯄꯤꯗ ꯑꯩꯈꯣꯏꯁꯦ ꯆꯥꯛ ꯌꯥꯝ ꯆꯥꯈ꯭ꯔꯕ ꯑꯗꯨꯒꯤ ꯀꯛꯇ ꯇꯧ ꯂꯥꯛꯏꯗꯤꯅꯦ ꯃꯣꯏꯅ ꯃꯣꯔꯣꯛ ꯃꯣꯔꯣꯛ ꯁꯦꯝꯕꯤꯗ꯭ꯔꯦ ꯆꯥꯛ ꯌꯥꯝ ꯌꯥꯝ ꯆꯥꯕꯒꯤꯦ ꯌꯦꯟꯁꯥꯡꯗ ꯑꯣꯏꯅ ꯑꯦꯟꯁꯥꯡꯗꯣ ꯑꯣꯏꯅ ꯏꯁꯄꯥꯏꯁꯤ ꯑꯣꯏꯍꯟꯈ꯭ꯔꯕ
ꯑꯥ
ꯁꯥꯎꯅꯤꯡꯕꯅꯦ ꯑꯗꯨꯗꯣ ꯀꯩꯅꯣꯅꯦꯕ ꯀ꯭ꯂꯥꯁ ꯇꯦꯟ ꯊꯥꯕꯒꯤ ꯀꯝꯄꯜꯁꯔꯤꯗꯗ ꯌꯥꯗꯕꯒꯤ ꯂꯩꯍꯜꯂꯤꯅꯦꯕ ꯃꯣꯏꯅ